ꯇꯥꯗꯤꯌꯦ ꯑꯣ ꯇꯥꯔꯦ ꯇꯥꯔꯦ
ꯍꯜꯂꯣ
ꯇꯥꯔꯦ ꯇꯥꯢ ꯄꯥꯎꯃꯤ
ꯇꯥꯔꯦ ꯇ ꯑ ꯀꯩꯗꯧꯔꯝꯃꯤꯅꯣ
ꯆꯥꯛ ꯇꯣꯛꯇ ꯉꯥꯢꯔꯤ ꯀꯣꯟ ꯐꯦꯡꯉꯨꯕꯅꯦ
ꯑꯣ ꯑꯩꯗꯤ ꯁꯤꯗ ꯂꯥꯏꯔꯤꯛ ꯇꯥꯛ ꯂꯥꯏꯔꯤꯛ ꯄꯥꯒꯦꯅ ꯇꯧꯔꯝ
ꯑꯣ ꯄꯩꯈꯥ
ꯅꯪꯖꯨ ꯂꯥꯛꯎꯗꯅ ꯍꯣꯔꯦꯟ ꯂꯣꯏꯔꯒ ꯑꯧ
ꯂꯥꯛꯇꯣꯏꯅꯦ ꯅꯣꯏꯒ ꯄꯥꯝꯃꯤꯟꯅꯔꯒ ꯈꯔ ꯐꯥꯏꯌꯦ ꯅꯠꯇ꯭ꯔ ꯏꯊꯟꯗꯗꯤ
ꯍꯟꯗꯛ ꯃꯣꯏꯁ ꯐꯪꯁꯟ ꯑꯃ ꯂꯩꯕꯅꯤ ꯅꯪ ꯌꯦꯡꯕ ꯆꯠꯀꯗ꯭ꯔꯥ ꯆꯠꯂꯣꯏꯗ꯭ꯔꯥ ꯄꯩꯈꯥ ꯃꯅꯨꯡꯗꯤ
ꯆꯠꯀꯦꯅꯗꯤ ꯈꯜꯂꯦ ꯑꯗꯣ ꯄꯩ ꯄꯩꯈꯥ ꯃꯅꯨꯡꯒꯤ ꯇꯥꯏ ꯑꯍꯪꯗꯦ ꯃꯊꯥ ꯁꯥꯏ ꯑꯩ ꯆꯠꯅꯤꯡ ꯆꯠꯅꯤꯡ
ꯑꯩꯁꯨ ꯆꯠꯇꯤ ꯆꯠꯅꯤꯡꯉꯦ ꯑꯗꯣꯠ ꯑꯩ ꯑꯃꯨꯛꯇꯪꯗꯤ ꯆꯠꯅꯤꯡꯉꯦ ꯑꯩꯗꯤ ꯐꯝꯃꯒ ꯌꯥꯝ ꯌꯦꯡꯃꯤꯟꯅꯅꯤꯡꯕ ꯑꯇꯩꯒꯤꯅꯇꯞ ꯑꯣꯗꯤꯇꯣꯔꯤꯌꯝꯗ ꯐꯪꯁꯟ ꯇꯧꯕꯖꯦ ꯐꯝꯃ ꯌꯦꯡꯃꯤꯟꯅꯕꯗꯣ ꯅꯨꯡꯉꯥꯏꯌꯦꯕ
ꯃꯥꯅꯦ ꯅꯨꯡꯉꯥꯏꯕꯅꯤ
ꯎꯝ
ꯑꯗꯣ ꯑꯗꯨ ꯅꯨꯃꯤꯠꯇꯨꯗꯤ ꯅꯪ ꯁꯨꯇꯤ ꯁꯨꯇꯤ ꯊꯥꯗꯣꯛꯄ ꯌꯥꯔꯔꯣꯏ ꯄꯩꯈꯥ ꯂꯩꯕ꯭ꯔꯥ
ꯄꯦꯈꯥꯖꯨ ꯂ ꯑꯉꯥꯡꯒꯤ ꯄꯩꯈꯥꯁꯨ ꯂꯩꯌꯦ ꯁꯨꯇꯤꯖꯨ ꯊꯥꯕ ꯌꯥꯔꯣꯏ ꯁꯤꯁ ꯈꯪꯗꯦꯗ ꯃꯊꯥ ꯁꯥꯏ ꯍꯣꯁꯇꯦꯜ ꯄꯩꯁꯥꯖꯨ ꯄꯤꯗꯔꯤ
ꯎꯝ ꯑ ꯊꯧꯔꯝꯕꯅꯤ
ꯑꯩꯅ ꯁꯨꯝ ꯈꯟꯕꯗ ꯆꯧꯀ꯭ꯔꯤꯗꯣ ꯂꯣꯡꯉꯒ ꯇꯥꯔꯛꯇꯣꯏꯁꯨ ꯃꯥꯜꯂꯦ ꯀꯩꯒꯤꯅꯣ ꯍꯥꯏꯔꯒ ꯃꯈꯣꯡ ꯅꯥꯝꯃ ꯊꯥꯡꯀꯠꯂꯝꯕꯥꯎꯅꯦ
ꯏꯃ
ꯑꯩꯒꯤ ꯐꯗꯤꯗ ꯃꯣꯏꯅ ꯅꯨꯡꯉꯥꯏꯇꯅ ꯌꯦꯡꯉꯤꯕ
ꯈꯪꯗꯦ ꯑꯩ ꯑꯩꯒꯤ ꯃꯤꯠꯇꯨꯖꯨ ꯑꯃꯨꯛ
ꯐꯨꯟ ꯊꯥꯡꯉꯦ ꯈꯣꯏ ꯀꯥꯖꯦ ꯈꯨꯟꯅꯥꯟ ꯑꯝ ꯇꯧꯔꯦ ꯀꯃꯥꯏꯅ ꯇꯧꯅꯦ
ꯅꯥꯜꯍꯧꯔꯕꯅꯦ ꯑꯩ ꯉꯁꯥꯏ ꯆꯪꯉꯝꯕꯅꯦ
ꯑ ꯉꯥꯛꯇ ꯉꯥꯏꯔꯦ ꯑꯃꯨꯛ ꯆꯥꯏꯒꯗꯕ ꯇꯦꯕꯜꯖꯤꯗ ꯇꯦꯕꯜꯅꯦ ꯂꯣꯏꯁꯤꯜꯂꯦ ꯆꯥꯏ ꯂꯣꯏꯁꯤꯜꯂꯦ ꯆꯥꯏ ꯀꯩꯅꯣ ꯎꯝ
ꯑꯩ ꯃꯤꯠꯇꯣ ꯑꯁ ꯏꯐ ꯐꯗꯦ ꯑꯩ ꯃꯊꯥ ꯌꯥꯝ ꯁꯥꯏꯌꯦꯕ
ꯅꯪ ꯑꯗꯨꯝ ꯃꯤꯠꯀ ꯂꯥꯏꯔꯤ ꯅꯪ ꯑ ꯆꯠꯅꯤꯡꯗꯨꯅꯣ ꯀꯃꯥꯏꯅ ꯇꯧꯕ ꯕꯣꯏ ꯈꯣꯠꯄ
ꯕꯣꯏ ꯈꯣꯠꯄꯗꯨꯣ ꯑꯁ ꯃꯥꯔꯝ ꯐꯣꯟ ꯍꯥꯟꯅ ꯇꯧꯔꯒ ꯆꯠꯄꯅ ꯐꯗꯧ ꯃꯥꯥꯟꯅ ꯇꯜꯂꯤ ꯍꯥꯏꯗꯤ ꯂꯩꯔꯝꯗꯕꯗꯣ
ꯉꯁꯤꯗꯤ ꯀꯩꯅꯣꯅꯦ ꯊꯥꯡꯖꯅꯦ ꯂꯥꯛꯑꯝꯗ꯭ꯔꯗꯤ
ꯑꯦ ꯉꯁꯤ ꯊꯥꯡꯖꯅꯦ ꯂꯥꯛꯑꯝꯃꯣꯏꯌꯦ ꯑꯩ ꯌꯥꯔꯔꯣꯏ ꯅꯤꯡꯊꯧꯀꯥꯕꯗ ꯑꯗꯨꯝ ꯇꯧꯖꯔꯒꯦ
ꯅꯤꯡꯊꯧꯀꯥꯕꯗꯨ ꯁꯨꯇꯤ ꯊꯥꯝꯅꯦ ꯑꯗꯣꯏꯖꯨ ꯑꯗꯨꯗ ꯆꯠꯍꯧꯔꯣ
ꯍꯣꯏ
ꯎꯝ ꯍꯥꯏꯗꯤ ꯁꯨꯇꯤ ꯊꯥꯕꯅꯦꯗꯤ ꯑꯩꯈꯣꯏ ꯄꯩꯈꯥ ꯂꯩꯇꯦꯕ
ꯅꯩꯇꯦ
ꯍꯣꯏ ꯑꯩꯈꯣꯏ ꯄꯩꯈꯥꯥꯖꯦ ꯂꯩꯕꯥꯛ ꯄꯣꯛꯄꯗꯅꯦ ꯄꯦꯜꯂꯦ ꯑꯝꯇꯣꯏꯕ ꯌꯦꯡꯉꯣ
ꯃꯥꯅꯦ ꯑꯗꯨꯒ ꯄꯣꯛꯄꯗꯅꯤ ꯏꯁꯦꯡꯕꯒꯤ ꯃꯗꯨ ꯀꯩꯅꯣꯗ ꯇꯧꯒꯗꯕꯅꯤ
ꯎꯝ ꯃꯥ ꯅꯤꯡꯗꯧ ꯀꯥꯕ ꯇꯧꯗꯧꯅꯤ ꯅꯤꯡꯗꯧꯀꯥ ꯇꯧꯔꯝꯃꯗꯤ ꯑꯩꯈꯣꯏ ꯀꯃꯥꯏ ꯇꯧꯅꯤ ꯍꯥꯏ ꯍꯩꯗꯤ ꯀꯥꯏꯌꯣ
ꯒꯌꯥꯟ ꯇꯥꯗꯦ ꯑꯗꯣ ꯀꯩꯅꯣꯅꯤꯅꯦ ꯗꯦ ꯑꯥ ꯀꯩꯅꯣ ꯇꯥꯡ ꯇꯔꯦꯠꯇ ꯇꯧꯗꯧꯕꯅꯤꯅ ꯑꯗꯨꯃꯨꯛ ꯁꯨꯇꯤ ꯅꯨꯃꯤꯠ ꯀꯌꯥ ꯂꯩꯒꯦ ꯑꯗꯨꯗꯨꯒ
ꯇꯥꯡ ꯇꯔꯦꯠ ꯍꯥꯏꯔꯖꯨ ꯂꯩꯕꯥꯛ ꯄꯣꯛꯄꯅꯦ ꯀꯨꯏꯗ꯭ꯔꯦ ꯀꯩꯅꯣ ꯉꯁꯤ ꯊꯥꯡꯖꯅꯦ ꯑꯝꯇꯁꯨ ꯄꯥꯗ꯭ꯔꯤꯉꯩꯩꯅ ꯃꯥꯏꯗ ꯇꯩꯕ ꯁꯟꯁꯀ꯭ꯔꯤꯟꯖꯦ ꯂꯣꯏ ꯀꯣꯛꯂꯛꯑꯦ ꯇꯧꯁꯦ
ꯇꯤꯛ ꯈꯣꯠꯄꯤꯅꯤꯗꯅ ꯑꯗꯨ ꯊꯣꯛꯏꯗꯣ
ꯃꯥꯅꯦ
ꯑꯗꯨ ꯂꯣꯏꯔꯒ ꯁꯨꯇꯤ ꯅꯣꯡꯅꯤ ꯅꯣꯡꯃꯃꯨ ꯂꯩꯕ꯭ꯔꯕ
ꯅꯨꯃꯤꯠ ꯑꯅꯤ ꯂꯩꯔꯝꯅꯤꯌꯦ ꯇꯔꯦꯠ ꯂꯩꯔꯦꯀꯣ ꯇꯥꯡ ꯅꯤꯄꯥꯟ ꯈꯥꯛ ꯇꯟꯅꯦ
ꯍꯥꯥ
ꯅꯤꯄꯥꯟ ꯂꯩꯔꯅꯤꯗꯅ ꯃꯥꯄꯟꯗ ꯇꯧꯗꯣꯏꯅꯦ
ꯑꯣ ꯑꯗꯨꯗꯤ ꯅꯣꯡꯃ ꯈꯇꯪꯅꯦꯕꯕꯀꯣ ꯂꯩꯗꯣꯏꯁꯦ ꯒꯦꯞ
ꯑꯁ ꯃꯥꯅꯦ ꯑꯁ ꯂꯥꯏꯁꯨ ꯑꯝꯇ ꯄꯥꯗ꯭ꯔꯤ ꯀꯃꯥꯏꯅ ꯇꯧꯗꯣꯏꯕ ꯁꯤꯗꯤ
ꯉꯁꯤ ꯃꯌꯥꯝ ꯂꯣꯏꯁꯜꯂꯁꯤꯁꯦ
ꯁꯤ ꯃꯌꯥꯝ ꯂꯣꯏꯁꯜꯂꯁꯦ ꯍꯥꯏꯒꯨꯝꯗꯅ ꯑꯍꯤꯡꯒꯗ
ꯍꯣꯏ ꯑꯗꯣ ꯑꯁ ꯅꯣꯡꯃꯗ ꯅꯣꯡꯃ ꯆꯪꯅ ꯄꯥꯔꯗꯤ ꯐꯅꯌꯥꯝꯗꯤ ꯂꯣꯏꯅꯤꯗ
ꯑꯧ ꯈꯔ ꯌꯥꯍꯧ ꯈꯤꯇꯪꯒ ꯉꯜꯂꯗꯤ ꯌꯥꯅꯤꯗꯦ
ꯑꯥ ꯑꯩ ꯌꯥꯍꯧꯉꯜꯂꯗꯤ ꯏꯁ ꯅꯣꯠ ꯅꯤꯅꯤꯗ ꯄꯥꯕ ꯂꯣꯏꯗꯧꯅꯦ ꯑꯩꯈꯣꯏꯅ ꯁꯨꯝ ꯄꯥꯗꯕꯒꯤꯅꯤ
ꯃꯥꯥꯟꯅꯦ ꯀꯩꯁꯨ ꯌꯥꯝꯕꯗꯤ ꯅꯠꯇꯕꯅꯦꯕ
ꯎꯝ ꯅꯠꯇꯦ
ꯃꯦꯇ꯭ꯔꯤꯛ ꯄꯔꯤꯈꯥꯗ ꯑꯉꯥꯡꯅ ꯄꯥꯅꯩꯗꯨꯅ ꯍꯦꯟꯅ ꯌꯥꯝꯃꯝꯅꯤ
ꯏꯃꯥ ꯌꯥꯝꯃꯤ ꯀꯩꯅꯣ ꯑꯗꯨꯅꯗꯤ ꯍꯦꯜꯂꯦ
ꯇꯨꯅ ꯍꯦꯟꯅ ꯌꯥꯝꯃꯤꯕꯅꯦ ꯍꯧꯖꯤꯛ ꯑꯩꯈꯣꯏꯁꯤ ꯀꯣꯏꯁꯟ ꯇꯔꯥꯃꯨꯛꯇꯅꯦ
ꯍꯣꯏ ꯑꯗꯨꯗꯣ ꯈꯣ ꯌꯥꯝ ꯂꯨꯏ ꯍꯥꯏꯗꯤ ꯑꯩꯈꯣꯏꯅ ꯁꯨꯈꯪ ꯈꯪꯗꯦ ꯍꯥꯏꯕꯁꯨ ꯅꯠꯇꯦꯕ
ꯎꯝ ꯌꯥꯝ ꯂꯥꯏ ꯌꯥꯝ ꯂꯥꯏ
ꯂꯥꯏꯃꯟꯗꯅ ꯂꯥꯏꯊꯣꯛꯑꯦ ꯑꯗꯨꯅꯤ
ꯎꯝ
ꯇꯨꯝ ꯇꯨꯝꯕꯨ ꯇꯨꯝꯅꯤꯡꯉꯛꯑꯦ ꯂꯥꯏꯔꯤꯛ ꯇꯥꯛꯀꯦ ꯍꯥꯏꯔꯛꯄꯗꯩꯔ
ꯏꯁ ꯃꯥꯅꯦ ꯂꯥꯏꯔꯤꯛ ꯄꯟꯕꯗꯩꯅꯤ ꯅꯠꯇꯦ ꯂꯥꯏꯔ ꯂꯥꯏꯔꯒ ꯋꯥꯡꯈꯠꯂꯛꯀꯗ꯭ꯔꯥ ꯍꯥꯏꯔꯒ ꯁꯨꯝ ꯃꯅꯤꯡꯗ ꯅꯦꯝꯊꯔꯛꯑꯕ ꯀꯩꯅꯣꯝ ꯇꯧꯔꯦ ꯍꯥꯏꯕ
ꯎꯝ ꯑꯩꯈꯣꯏ ꯀꯥꯗ ꯑꯃꯅ ꯐꯣꯟꯁꯨ ꯇꯧꯗꯦ ꯂꯥ ꯆ ꯇꯧꯔ ꯂꯩ ꯃꯥꯒ ꯐꯝꯃꯤꯟꯅꯔꯗꯤ ꯀꯌꯥꯝ ꯅꯨꯡꯉꯥꯏ ꯑꯣꯟꯅꯔꯁꯦ ꯅꯪꯒ ꯃꯥꯒ
ꯑꯣꯟꯅꯔꯖꯦ ꯍꯥꯏꯗꯤ ꯃꯥꯗꯤ ꯐꯖꯅꯁꯨ ꯏꯕꯅꯤ
ꯎꯝ ꯅꯪꯅ ꯌꯦꯡꯉꯣ ꯅꯪꯅ ꯀꯩꯗꯧꯔꯕ
ꯑꯩꯁꯤꯅ ꯈꯪꯗꯦꯁꯦ ꯑꯩꯁꯦ ꯇꯨꯝꯕ ꯆꯥꯕꯃ ꯏꯁꯣꯏ ꯁꯣꯏꯅꯕꯒꯤ ꯏꯁꯥꯗꯣ ꯌꯥꯗ꯭ꯔꯦ
ꯀꯔꯤꯌꯥꯗ ꯀꯣꯏꯕ ꯆꯠꯅꯤꯡꯉꯦ
ꯑꯦ ꯆꯠꯂꯁꯤ ꯀꯩꯅꯣ ꯄꯩꯁꯥ ꯀꯥꯏꯅꯔ ꯃꯔꯨꯞ ꯑꯃ ꯍꯧꯔꯖꯦ
ꯏꯁ ꯃꯔꯨꯞ ꯅꯪ ꯅꯪ ꯍꯧꯒꯦ ꯍꯥꯏꯔꯣ ꯑꯩ ꯃꯔꯨꯞ ꯌꯥꯎꯒꯦ ꯑꯗꯨꯗꯤ
ꯑꯣ ꯑꯩꯅ ꯍꯧꯔꯣ ꯍꯥꯏꯔꯣ
ꯀꯥꯏꯗꯦ
ꯑꯗꯨ ꯌ ꯃꯤ ꯍꯧꯕ ꯈꯔꯗꯤ ꯑꯩ ꯇꯥꯗꯤ ꯇꯥꯒꯤꯝꯅꯦ ꯑꯗꯣ ꯍꯪꯅ ꯍꯪꯅꯔꯛꯀꯦ ꯅꯪ
ꯅꯪ ꯃꯊꯪꯗ ꯑꯃꯨꯛ ꯇꯥꯔꯗꯤ ꯑꯩꯉꯣꯟꯗ ꯍꯥꯏꯕꯤꯔꯛꯑꯣ ꯑꯗꯣ ꯑꯩꯗꯤ ꯀꯤꯗꯤ ꯀꯤꯖꯩꯌꯦ ꯃꯔꯨꯞ ꯌꯥꯎꯕꯁꯦ ꯌꯥꯝꯅ ꯀꯤꯖꯕ ꯍꯥꯏꯗꯤꯀꯣ ꯀꯥꯏꯈ꯭ꯔꯗꯤ ꯀꯥꯏꯅ ꯈꯟꯕꯗꯣ ꯫
ꯍ ꯍꯧꯔꯤꯕ ꯃꯤꯗꯣ ꯅꯥꯇꯩ ꯆꯥꯗ꯭ꯔꯗꯤ ꯌꯥꯝ ꯕꯦꯔꯥ ꯀꯥꯕꯅꯦ ꯫
ꯑꯗꯨꯅꯦ ꯑꯗꯨꯅ ꯀꯤꯖꯩꯌ‍ꯦꯕ ꯫ ꯑꯗꯨꯃꯥꯏꯅ ꯃꯔꯨꯞ ꯑꯃ ꯀꯥꯏꯈꯤꯕ ꯌꯥꯎ ꯃꯥꯜꯂꯦ ꯑꯩꯈꯣꯏꯃꯥ ꯈꯣꯏꯕꯥꯅ ꯌꯥꯎꯕꯗꯖꯨ ꯫ ꯑꯗꯨꯒꯤꯖꯨꯅꯦ ꯍꯥꯏꯌꯦ ꯂꯥꯛ ꯇꯔꯥꯅꯤꯄꯥꯟ ꯇꯣꯜꯂꯤꯗꯣ
ꯑꯣ ꯑꯣꯏꯔꯝꯃꯅꯤ ꯍꯥꯏꯗꯤ ꯑꯈꯣꯏ ꯑꯗꯥꯏꯗꯁꯨ ꯌꯥꯎꯔꯤꯅꯦ ꯃꯤ ꯎꯝ ꯍꯥꯏꯗꯤ ꯑꯆꯧꯕ ꯃꯔꯨꯞ ꯍꯧꯔꯒ ꯀꯥꯏꯕꯒꯤ ꯂꯣꯏ ꯄꯨꯊꯗꯅ ꯫
ꯇꯨ ꯃꯣꯏꯅ ꯌꯥꯎꯕꯖꯥꯠꯅꯦ ꯑꯗꯨ ꯃꯣꯏ ꯐꯪꯗꯕꯤꯗ ꯀꯥꯏꯒ꯭ꯔꯕ ꯃꯌꯥꯝꯗꯤ ꯍꯨꯜ ꯗꯅ
ꯑ ꯍ‌ꯨꯜꯂꯦ ꯫
ꯃꯌꯥꯝꯗꯤ ꯍꯨꯜꯂꯤꯅ‌ꯦ ꯍꯨꯟꯕꯒꯩꯗꯣ ꯃꯥꯡꯒꯤꯕꯗꯒꯤꯅꯦꯕ ꯫
ꯎꯝ ꯑꯗꯨ ꯁꯨꯃꯥꯏ ꯇꯧ ꯍꯥꯏꯗꯤ ꯌꯥꯝ ꯆꯥꯎꯕꯤ ꯅꯠꯇꯕꯤ ꯑꯆꯧꯕꯗꯤ ꯀꯤꯖꯩꯌ‌ꯦꯕꯀꯣ ꯫
ꯆꯧꯕꯗꯤ ꯑꯩꯅꯗꯤ ꯌꯥꯎꯕ ꯉꯝꯃꯣꯏꯍꯦ ꯫
ꯑꯗꯨꯗꯨꯒ ꯍꯥꯏꯗꯤ ꯃꯆꯥ ꯆꯥꯝꯉꯥꯃꯨꯛꯀ ꯍꯨꯜꯂꯗꯤ ꯑꯗꯨꯝ ꯃꯤ ꯈꯔ ꯌꯥꯝꯍꯜ
ꯆꯥꯡꯗ ꯌꯥꯎ ꯉꯝꯅꯤ ꯑꯩ
ꯍꯣꯏ ꯑꯗꯨꯗꯤ ꯀꯥꯏꯁꯨ ꯀꯥꯏꯒꯜꯂꯣꯏꯕ ꯍꯥꯏꯗꯤ ꯆꯥꯎꯔꯤꯉꯩ ꯀꯥꯏꯒꯟꯕꯅꯦꯕ ꯃꯤꯗꯨ ꯍꯨꯅꯔꯛꯇ꯭ꯔꯗꯤ ꯕꯦꯔꯥ ꯇꯥꯕꯒꯤ
ꯑꯥ
ꯑꯗꯨꯅꯤ ꯃꯆꯥ ꯃꯆꯥꯗ ꯇꯦꯛꯇꯦꯛ ꯑꯗꯨꯕꯨꯗꯤ ꯃꯆꯥ ꯃꯆꯥꯗ ꯇꯦꯛ ꯇꯦꯛ ꯇꯦꯛ ꯌꯥꯎꯁꯤꯜꯂꯒ ꯑꯗꯨꯝ ꯌꯥꯅꯤꯗ
ꯍꯣꯏ ꯑꯗꯣ ꯑꯁ ꯌꯥꯎꯕ ꯌꯥꯝ ꯀꯤꯖꯩ ꯗꯤ ꯏꯁꯥ ꯏꯇꯣꯟꯗ ꯁꯦꯝꯐꯨꯗ ꯇꯨꯡꯖꯟꯖꯅꯤꯡꯕ
ꯅꯪꯩꯅ ꯁꯦꯝꯐꯨꯗ ꯇꯨꯡꯖꯜꯂꯒ ꯅꯪꯅ ꯑꯃꯨꯛ ꯂꯧꯊꯣꯛꯀꯦ ꯍꯥꯏꯗꯣꯏꯔꯣ
ꯑꯩꯅ ꯑꯃꯨꯛ ꯂꯧꯊꯣꯛꯇ꯭ꯔꯗꯤ ꯀꯩꯅꯣ ꯃꯔꯨꯞꯁꯨ ꯑꯩꯅ ꯌꯥꯎꯔ ꯑꯩꯅ ꯐꯪꯗꯣꯏꯁꯤꯗꯤ
ꯅꯪ ꯁꯦꯝꯕꯨ
ꯅꯠꯇꯦ ꯑꯩꯅ ꯍꯥꯏꯕꯗꯤ ꯈꯨꯗꯛꯇꯕꯨꯗꯤ ꯂꯧꯊꯣꯛꯑ‌ꯣꯏꯕꯀꯣ ꯍꯌꯦꯡ ꯃꯌꯥꯝ ꯌꯥꯝꯃꯀꯥꯟꯗ
ꯍꯣꯏ ꯍꯣꯏ ꯃꯩꯌꯥꯝ ꯌꯥꯝꯃꯀꯥꯟꯗ ꯂꯧꯊꯣꯛꯄ ꯌꯥꯏ ꯑꯗꯨꯒ ꯀꯩꯀꯩ ꯅꯣ ꯃꯌꯥꯝ ꯇꯧ ꯌꯥꯏꯌ‌ꯦꯗ ꯄꯩꯁꯥ ꯂꯩꯔꯗꯤ
ꯄꯩꯁꯥ ꯉꯥꯛꯇꯅꯦ ꯑꯩꯅ ꯍꯧꯖꯤꯛ ꯄꯥꯝꯃꯤꯖꯦ ꯑꯁ ꯍꯣꯔꯦꯟꯖꯨ ꯁꯨꯇꯤ ꯊꯥꯔꯦ ꯇꯣꯂꯣꯞ ꯐꯪꯉꯔꯣꯏ ꯃꯣꯏ ꯃꯃꯥꯗꯨꯖꯨꯅꯦ ꯑꯗꯨꯝ ꯍꯜꯂꯛꯏꯅꯦ ꯈꯤꯇꯪ ꯈꯟꯕꯤꯕ ꯌꯥꯕꯅꯦ
ꯃꯥꯅꯦ ꯑꯗꯣ ꯉꯁꯤ ꯇꯥꯡ ꯃꯔꯤ ꯑꯣꯏꯔꯝꯅꯤ ꯫
ꯃꯥꯅꯦ ꯇꯥꯡ ꯃꯔꯤꯒꯤ ꯋꯥ ꯅꯠꯇꯕ ꯑꯁꯦꯡꯕ ꯇꯨꯏꯁꯟꯗꯤꯀꯣ ꯇꯥꯡ ꯀꯨꯟꯍꯨꯝꯗꯣꯏꯗꯩ ꯍꯧꯕꯅꯦꯕ
ꯃꯥꯅꯦ ꯑꯗꯨꯗꯤ ꯍꯥꯏꯗꯤ ꯇꯞꯇꯥꯏ ꯍꯦꯟꯗꯣꯛꯇ꯭ꯔꯥꯕ
ꯇꯞꯇꯥꯏ ꯍꯦꯟꯗꯣꯛꯑ‌ꯦ ꯃꯥꯅ ꯇꯥꯡ ꯑ ꯀꯨꯟꯍꯨꯝꯗꯣꯏꯗ ꯍꯧꯔꯖꯨ ꯑꯃꯗ ꯄꯤꯅꯤꯡꯕ ꯑꯣꯏꯔꯖꯨ ꯑꯃꯗ ꯑꯗꯨꯝ ꯄꯤꯔꯛ ꯌꯥꯕꯗꯣ ꯂꯩꯇꯕꯁꯨ ꯅꯠꯇꯦ ꯃꯣꯏꯗꯤ ꯫
ꯅꯠꯇꯦ ꯀꯔꯤ ꯇꯩꯅ‌ꯣ ꯈꯪꯗꯦ ꯃꯣꯏꯅ ꯃꯔꯣꯜ ꯑꯃ ꯑꯔꯩꯕꯅ ꯍꯦꯟꯅ ꯂꯤꯛꯁꯟꯕꯅꯦ
ꯄ꯭ꯔꯥꯏꯖ ꯄꯤꯗꯣꯏꯒ ꯇꯧꯔꯤꯗꯣ ꯅꯠꯇ꯭ꯔꯥꯅꯦ
ꯄ꯭ꯔꯥꯏꯖ ꯄꯤꯕ ꯍꯥꯏꯁꯦ ꯄꯩꯁꯥ ꯃꯌꯥꯝꯗꯤ ꯇꯤꯡꯗꯣꯏꯅꯦ ꯃꯥ ꯑꯗꯨ
ꯃꯌꯥꯝ ꯇꯤꯡꯉꯤꯅꯦ ꯑꯗꯨ ꯇꯤꯡꯉꯤꯅꯦ ꯑꯗꯣ ꯑꯩꯒꯤꯗꯤ ꯀꯥꯎꯔꯦ ꯍꯥꯏꯕ ꯃꯣꯏ ꯑꯗꯨ ꯍꯥꯏꯔꯨꯔ ꯀꯥꯎꯊꯣꯛꯑꯦꯒ ꯍꯥꯏꯔꯛꯀꯅꯤ
ꯀꯩꯏꯗꯧꯕꯩ ꯀꯥꯎꯔꯤꯅꯣꯅ ꯍꯥꯏ ꯊꯤꯅ ꯉꯥꯡꯅꯤꯡꯉ‌ꯑ‌ꯦ
ꯍꯣꯏ ꯃꯥꯅꯤ ꯅꯪ ꯋꯥꯅ ꯁꯦꯟꯅꯖꯩꯅ‌ꯦ ꯫
ꯃꯥꯅꯦ ꯂꯥꯛꯅ ꯐꯥꯅ ꯉꯝꯕꯣꯏ ꯉꯝꯗꯕꯣꯏ ꯫
ꯎꯝ ꯄꯩꯁꯥ ꯐꯪꯉꯀꯥꯟꯗꯕꯨꯗꯤ ꯍꯔꯥꯎꯕ ꯐꯪꯗ꯭ꯔꯤꯉꯩ ꯃꯔꯛꯇꯨ ꯌꯥꯝ ꯁꯥꯎꯅꯤꯡꯕꯅꯤ ꯫
ꯌꯥꯝ ꯁꯥꯥꯎꯅꯤꯡꯉ‌ꯦ ꯫ ꯐꯪ ꯐꯪꯉꯒꯕꯨꯗꯤ ꯍꯔꯥꯎꯋꯤ ꯐꯪꯕ ꯉꯥꯏ ꯉꯝꯗ꯭ꯔ‌ꯦ
ꯎꯝ
ꯑꯩꯁꯦ ꯂꯨꯄꯥ ꯂꯤꯁꯤꯡ ꯑꯅꯤꯁꯨ ꯄꯨꯔꯤꯌꯦ ꯑꯩꯒꯤ ꯅꯨꯄꯥꯗꯒꯤ
ꯑꯁ ꯀꯩꯗꯧꯕꯗ ꯄꯨꯔꯨꯏꯅꯣ
ꯑꯩꯖꯨ ꯈꯪꯗꯦ ꯑꯩ ꯄꯣꯠ ꯆꯦꯟꯕꯗ ꯄꯨꯕꯅꯤꯗ
ꯑꯣ ꯄꯣꯠꯀꯗꯣ ꯄꯣꯠꯇꯣ ꯌꯥꯝ ꯂꯩꯃꯟꯒ꯭ꯔꯦ ꯅꯪ ꯈꯔ ꯌꯦꯡ ꯌꯦꯡ ꯂꯩꯔꯣ ꯅꯨꯃꯤꯠ ꯊꯥ ꯌꯦꯡ
ꯍꯧꯖꯤꯛ ꯑꯃꯨꯛ ꯂꯩꯕ ꯑꯃꯨꯛ ꯂꯣꯏꯁꯜꯂꯛꯑꯦ
ꯑꯥ
ꯑꯗꯣ ꯑꯝꯇ ꯁꯤꯡꯇꯣꯛꯄꯤꯒꯦ ꯇꯧꯕꯅꯦ
ꯂꯩꯗꯣꯏꯗꯣ ꯃꯥꯏꯒꯤꯔ ꯃꯤꯠꯀꯤꯔ ꯆꯥꯟꯅꯕ꯭ꯔꯣ ꯀꯩꯅꯣ
ꯃꯥꯏ ꯃꯤꯠꯀꯤ ꯉꯥꯛꯇꯅꯤꯗ ꯑꯩ ꯂꯥ ꯂꯩꯕꯗꯤ ꯂꯣꯏꯔꯦꯕ
ꯎꯝ
ꯍꯧꯖꯤꯛ ꯄꯩꯁꯥ ꯃꯥꯏꯗꯨ ꯁꯤꯡꯇꯣꯛꯈ꯭ꯔꯒ ꯑꯔꯦꯝꯕꯗꯨꯕꯨꯗꯤ ꯂꯩꯍꯧꯔꯅꯤ
ꯃꯥꯏ ꯅꯪꯒꯤ ꯑꯉꯥꯡꯒꯤ ꯄꯩꯁꯥꯗꯨ ꯄꯤꯔꯑꯒ ꯁꯤꯡꯗꯣꯛꯑꯣ
ꯍꯣꯏ ꯑꯉꯥꯡꯒꯤ ꯄꯩꯁꯥꯗꯨ ꯄꯤꯔꯛꯑ ꯁꯤꯡꯇꯣꯑꯅꯤ ꯑꯗꯨ ꯄꯤꯔ ꯁꯤꯡꯒꯦꯅ ꯉꯥꯏꯝꯅꯤ ꯁꯨꯨꯄꯤ ꯄꯤꯔꯛꯇ꯭ꯔꯦ ꯐꯅ ꯀꯨꯏꯅ ꯄꯨꯕꯤꯔꯦ
ꯃꯥꯏ ꯑꯆꯤꯟꯕ ꯂꯩꯕ꯭ꯔꯣ ꯃꯥꯒꯤ
ꯂꯩꯇꯦꯗ ꯀꯩꯁꯨ ꯂꯩꯇꯦ ꯑꯩꯅ ꯁꯨꯝ ꯄꯤꯊꯣꯛꯅꯤꯡꯕꯩ ꯋꯥꯅꯤ
ꯑꯣ ꯑꯗꯣꯏꯗꯤ ꯀꯩꯁꯨ ꯀꯥꯏꯗꯦꯗ
ꯑꯣ ꯀꯩꯁꯨ ꯀꯥꯏꯗꯦ ꯃꯥꯅꯕꯨꯗꯤ ꯀꯩꯝ ꯍꯥꯏꯔꯛꯄ ꯅꯠꯇꯕ
ꯑꯗꯨ ꯅꯪꯉꯣꯟꯗ ꯇꯨꯡꯖꯟꯕꯒ ꯆꯞ ꯃꯥꯟꯅꯩ
ꯑꯗꯨꯗꯤ ꯑꯩꯁꯨ ꯄꯤꯔꯔꯣꯏꯁꯤꯔꯥ ꯈꯜꯂꯤꯅꯦ
ꯍꯥꯏꯗꯤ ꯅ ꯅꯪꯅ ꯄꯤꯊꯣꯛꯈ꯭ꯔꯗꯤ ꯃꯥ ꯂꯩꯌꯦꯅ ꯑꯃꯨꯛ ꯁꯤꯖꯤꯟꯅꯊꯣꯛꯈ꯭ꯔꯗꯤ
ꯑꯗꯨꯅꯦ ꯑꯗꯣ ꯃꯥ ꯀꯥꯎꯕꯨ ꯀꯥꯎꯔꯝꯃꯦ ꯑꯩꯅ ꯂꯧꯒꯤꯗꯣ ꯄꯩꯁꯥꯗꯣ
ꯑꯃꯨꯛ ꯍꯟꯗꯛꯁꯨ ꯍꯥꯏꯔꯨꯒꯤꯅꯨ ꯀꯥꯎꯕ꯭ꯔꯥ ꯌꯦꯑꯣ
ꯍꯥꯏꯔꯛꯄ꯭ꯔꯥ ꯌꯦꯡꯒꯦ
ꯎꯝ
ꯍꯥꯏꯕꯨꯗꯤ ꯍꯥꯏꯔꯔꯣꯏ ꯑꯩꯉꯣꯟꯗ ꯀꯃꯥꯏꯅ ꯍꯥꯏꯔꯛꯀꯅꯤ ꯃꯥꯁꯨ
ꯃꯥꯅꯦ ꯍꯥꯏ ꯇꯜꯂꯝꯒꯅꯤ ꯅꯪꯉꯣꯟꯗ ꯍꯥꯏꯕꯗꯣ
ꯑꯧ ꯆꯥ ꯀꯩ ꯍꯤꯟꯖꯥꯡ ꯆꯥꯔꯒꯦ ꯅꯪꯗꯤ
ꯍꯋꯥꯏ ꯊꯣꯡꯕ
ꯑꯩꯈꯣꯏ ꯔꯤꯄꯣꯠ ꯅꯝꯕꯩꯗꯨꯖꯨ ꯑꯝꯇ ꯈꯟꯅꯖꯦ ꯍꯣꯔꯦꯟ ꯂꯥꯛꯑꯣ
ꯍꯣꯏ ꯃꯥꯅꯦ ꯔꯤꯄꯣꯠꯇꯨꯁꯨ ꯏꯗ꯭ꯔꯤ ꯄꯩꯁꯥꯅꯦ ꯑꯗꯨꯁꯨ
ꯎꯝ ꯏꯁꯥꯁꯦ ꯑꯗꯨꯝ ꯇꯨꯝꯃꯒ ꯁꯜꯂꯒꯗ ꯂꯩꯅꯤꯡꯉꯤꯁꯤꯕꯨ ꯀꯩꯒꯤꯅꯣ ꯍꯥꯏꯕꯅꯤꯗ
ꯇꯟꯕ ꯍꯦꯟꯖꯜꯂꯦ ꯇꯟꯕ ꯍꯦꯟꯖꯜꯂꯦ
ꯒ꯭ꯌꯥꯟ ꯃꯦꯟ ꯇꯥꯗꯦ ꯇꯟꯕꯇ ꯀꯔꯤꯒꯤ ꯇ ꯀꯩꯗꯧꯗꯅꯕꯨ ꯇꯟꯅꯤꯡꯉꯤꯅꯣ ꯈꯪꯗꯦ ꯑꯑꯣꯏꯕ
ꯁꯪꯗꯦ ꯑꯁꯦꯡꯕ ꯀꯔꯤ
ꯃꯤ ꯀꯅꯥꯒꯨꯝꯕ ꯑꯃꯅ ꯇꯟꯗꯦ ꯑꯝꯇ ꯑꯗꯨꯒ ꯑꯩꯈꯣꯏꯅ ꯃꯁꯤꯗꯩꯗ ꯇꯟꯗꯣꯏꯒ ꯈꯣꯠꯇꯣꯏꯒ
ꯁ꯭ꯋꯥꯏꯗ ꯂꯧꯒ ꯎꯕ ꯌꯥꯕ ꯑꯣꯏꯔꯗꯤ ꯑꯩꯈꯣꯏ ꯈꯔ ꯄꯨꯟꯁꯖꯟꯅꯔꯒ ꯀꯩ ꯀꯩꯅꯣ ꯈꯔ ꯊꯥ ꯌꯥꯕꯅꯤ
ꯃꯥꯅꯦ
ꯂꯝ ꯑꯍꯥꯡꯕ ꯌꯥꯝ ꯂꯩꯌꯦꯕ
ꯑꯗꯨꯒ ꯄꯩꯁꯥ ꯇꯥꯟꯒꯗꯝꯅꯦ
ꯃꯥꯅꯦ ꯒꯦꯠ ꯆꯪꯉꯛꯄꯗꯨꯗ ꯂꯝꯄꯥꯛ ꯑꯆꯧꯕꯃ ꯈꯣꯏꯗꯣꯛꯍꯧꯕꯅꯦ ꯀꯩꯗꯧꯗꯣꯏꯅꯣ ꯈꯪꯗꯦ
ꯑꯣ ꯈꯪꯗꯦ ꯑꯗꯣ ꯂꯥꯛꯑꯣ ꯅꯪ ꯍꯧꯖꯤꯛ ꯂꯥꯏꯔꯤꯛ ꯄꯥꯔꯁꯤ ꯂꯥꯛꯑꯣ
ꯑꯧ ꯑꯩ ꯂꯥꯛꯑꯒꯦꯀꯣ
ꯑꯧ ꯑꯧ ꯂꯥꯎ